ꯑꯣ ꯇꯥꯕ꯭ꯔꯣ
ꯇꯥꯏ ꯑꯩ꯭ꯔꯤ ꯇꯣꯕ꯭ꯔꯣ
ꯀꯝꯕꯒ ꯂꯩꯌꯦꯦ ꯃꯪꯗꯤ
ꯑꯩ ꯍꯤꯄꯤꯤꯌꯦꯦ ꯀꯔꯤꯁꯨ ꯇꯧꯅꯤꯡꯉꯥꯏꯇ ꯂꯩꯇꯕꯒꯤ
ꯀꯔꯤꯁ ꯁꯛ ꯇꯕ꯭ꯔꯣ
ꯑꯩꯁꯦ ꯊꯕꯛ ꯆꯠꯂꯦ ꯊꯕꯛ ꯆꯠꯂꯒ ꯍꯜꯂꯛꯑꯦ ꯉꯟꯅ ꯍꯜꯂꯛꯄ
ꯑꯣ ꯌꯥꯝ ꯐꯩꯌꯦ ꯊꯕꯛ ꯇꯧꯅꯤꯡꯉꯥꯏ ꯂꯩꯕꯗꯣ
ꯑꯩ ꯏꯁꯥꯒꯤ ꯊꯕꯛ ꯆꯠꯄꯅꯤꯗ
ꯎꯝ ꯀ ꯄꯩꯔꯗꯁꯔ ꯏꯊꯝꯇ ꯂꯩꯕ꯭ꯔꯣ
ꯑꯩꯁꯦ ꯏꯊꯟꯇ ꯂꯩꯇꯦ ꯃꯤ ꯌꯥꯝꯃꯦ ꯑꯩ ꯂꯩꯕꯗꯤ
ꯑꯣꯐ
ꯌꯦꯟ ꯂꯩꯌꯦꯦ ꯕꯣꯕ꯭ꯔꯣ
ꯌꯦꯗꯦ
ꯑꯣ
ꯌꯦꯡꯕ꯭ꯔꯥꯅꯣ ꯏꯗꯤꯦ
ꯌꯦꯡꯉꯦ ꯍꯣꯏ
ꯏ
ꯑꯥꯡꯗꯤ ꯄ ꯈꯦ ꯀꯣꯅꯥ ꯃꯣꯏ ꯄꯣꯔꯇꯨꯒꯥꯜꯁꯨ ꯁꯤꯈ꯭ꯔꯦ
ꯑꯥ ꯀꯖꯥꯡ ꯁꯔꯦ ꯌꯨꯛꯇꯤ
ꯀꯔꯤ ꯍꯥꯏꯕ
ꯏꯟꯖꯥꯡ ꯁꯥꯔꯒꯦ ꯑꯌꯨꯛꯀꯤꯗꯤ ꯑꯌꯨꯛ
ꯎꯝ ꯑꯩꯁꯦ ꯑꯌꯨꯛꯀꯤ ꯎꯇꯤ ꯁꯥꯏ ꯅꯪꯗꯤ
ꯗꯤ ꯎꯝ
ꯅꯪꯗꯤ ꯃꯤ ꯀꯌꯥ ꯂꯩꯕꯅꯣ ꯍꯧꯖꯤꯛ
ꯀꯝ ꯐꯦ ꯂꯥꯏꯕ꯭ꯔ ꯅꯣꯏ
ꯍꯥꯥ
ꯑꯂꯤ ꯂꯩꯕ꯭ꯔꯥ
ꯑ ꯍꯝꯗꯅꯠꯇꯦ ꯑꯁꯤꯦ ꯍꯁꯦ ꯂꯩꯕ
ꯉꯁꯥꯏꯒꯤꯗꯣ ꯑꯣꯏꯗꯣꯏꯔꯣ
ꯉꯁꯋꯥꯏꯗ ꯑꯣꯏꯗꯣꯏꯔꯕ ꯍꯥꯏꯗꯤ ꯏꯕꯥꯟ ꯑꯍꯥꯟꯕ ꯑꯣꯏꯗꯧ ꯃꯥꯜꯂꯦ
ꯈꯪꯗꯦ ꯑꯩꯅ ꯅꯨꯄꯤ ꯑꯅꯤ ꯀꯣꯜ ꯇꯧꯕꯗꯀꯣ
ꯎ
ꯑꯁ ꯑꯗꯨꯗꯒꯤꯅꯦ ꯉꯠꯄ ꯍꯥꯏꯕ ꯑꯗꯨꯒꯤ
ꯑꯣ ꯑꯩꯗꯤ ꯑꯍꯥꯟꯕ ꯑꯣꯏꯗꯣꯏꯅꯦ
ꯖꯁꯨꯣ ꯃꯥꯅꯥꯌꯦ
ꯈꯪꯗꯦ ꯑꯗꯨꯗꯤ ꯑꯩꯗꯤ ꯅꯪꯕꯨꯗꯤ ꯑꯍꯥꯟꯕ ꯑꯣꯏꯗꯧ ꯃꯥꯜꯂꯦ
ꯏ ꯃꯗꯦ ꯅ ꯈꯪ꯭ꯔꯦꯁ
ꯃꯥꯅꯦ ꯃꯥꯅꯦ ꯑꯈꯣꯏꯅ ꯇꯦꯛꯁ ꯊꯥꯕꯗꯣ
ꯑꯥ
ꯑꯗꯣ ꯑꯍꯥꯟꯕꯗꯤ ꯑꯗꯨꯝ ꯏꯁꯥ ꯏꯁꯥꯗ ꯑꯗꯨꯝ ꯍꯥꯟꯅ ꯊꯥꯔꯛꯑꯦꯗꯅ
ꯑꯥ
ꯗꯣ ꯁꯔꯕꯒꯤ ꯈꯪꯗꯦ ꯑꯩꯗꯤ ꯅꯪꯒꯤꯗꯤ ꯑꯍꯥꯟꯕ ꯑꯣꯏꯗꯣꯏꯅꯦ ꯑꯩꯗꯤ
ꯑꯣ ꯉꯥꯏꯕ꯭ꯔꯣ ꯍꯣꯁꯄꯤꯇꯥꯜ ꯂꯩꯕ
ꯎꯝ ꯍꯣꯁꯇꯦꯜ ꯅꯨꯡꯉꯥꯏ ꯍꯥꯏꯇꯥꯔꯦ ꯑꯈꯣꯏꯗꯤ ꯍꯟꯗꯛꯅ ꯂꯣꯏ ꯑꯁꯤꯒꯤ ꯊꯥꯁꯤꯅ ꯂꯣꯏꯒꯗꯗ
ꯑꯣ ꯅꯣꯏꯅꯗꯤ ꯌꯨꯝ ꯍꯟꯈ꯭ꯔꯅꯤ
ꯍꯣꯏ ꯑꯗꯨꯝ ꯃꯃꯥꯁꯦ ꯌꯨꯝꯗꯗꯤ ꯆꯠꯀꯗꯧ ꯃꯥꯜꯂꯦ ꯏꯆꯦ ꯑꯩꯈꯣꯏꯗ ꯂꯩꯒꯗꯧ ꯃꯥꯜꯂꯦ
ꯑꯣ
ꯌꯨꯝ ꯍꯜꯂꯁꯨ ꯌꯨꯝꯗ ꯀꯔꯤ ꯊꯕꯛ ꯇꯧꯅꯤꯡꯉꯥꯏꯁꯨ ꯂꯩꯇꯦꯗ ꯍꯧꯖꯤꯛꯇꯤ
ꯎꯝ
ꯃꯇꯝꯅ ꯃꯇꯝ ꯐꯠꯇꯕꯒ ꯆꯦ
ꯑ ꯌꯨꯝ ꯆꯠꯄꯒ ꯐꯪꯗꯕ ꯃꯥꯟꯗ꯭ꯔꯦꯅ
ꯎꯝ ꯌꯥꯝ ꯑꯊꯨꯕ ꯑꯗꯨꯒꯨꯝꯕ ꯂꯩꯇ꯭ꯔꯗꯤ ꯀꯩꯁꯨ ꯀꯥꯏꯗꯦꯗ ꯆꯠꯇ꯭ꯔꯁꯨ
ꯁꯠꯅꯤꯡ ꯃꯅꯦꯅꯦꯁꯦ
ꯌꯨꯝ ꯌꯥꯝ ꯅꯤꯡꯁꯤꯡꯉꯦ ꯍꯟꯗꯛ
ꯆꯠꯅꯤꯡꯉꯁꯨ ꯎꯄꯥꯏ ꯂꯩꯇꯦ
ꯄꯥꯏ ꯅꯠꯇ ꯑꯗꯨꯝ ꯅꯔꯤ
ꯅꯪꯗꯣ ꯚꯔꯥ ꯂꯩꯕ꯭ꯔꯣ
ꯑꯣ
ꯑꯣ
ꯌꯨꯝꯕꯨꯗꯤ ꯐꯕ꯭ꯔꯣ
ꯏꯝꯕꯔꯣ
ꯍꯣꯏ
ꯂꯩꯃꯤꯟꯅꯗꯗ ꯃꯔꯛ ꯃꯔꯛꯇ ꯑꯗꯨꯝ ꯂꯥꯛꯑꯏꯅꯤ ꯀꯔꯤꯁꯨ ꯇꯧꯔꯗ ꯑꯗꯨꯨꯝ ꯐꯕ ꯃꯥꯜꯂꯦ
ꯑꯣ ꯑꯣ ꯑꯣ ꯃꯔꯚꯥ ꯊꯤꯕꯁꯨ ꯋꯥꯏꯗꯅ ꯁ꯭ꯋꯥꯏꯗꯗꯤ ꯃꯤ ꯂ ꯈꯟꯕ ꯌꯥꯗꯦ ꯈꯣꯠꯂꯦ ꯏꯁꯤꯡꯁꯨ ꯌꯥꯝ ꯁꯤꯖꯤꯟꯅ ꯑꯃ ꯂꯩꯏꯗꯅ ꯑ ꯕꯔꯥ ꯑꯐꯕꯗ ꯐꯪꯕꯁꯤꯗꯤ ꯐꯔꯅꯤ
ꯎꯝ ꯑꯗꯨꯃꯥꯏꯅꯗꯤ ꯇꯧꯗ꯭ꯔꯦ ꯌꯥꯝ ꯐꯔꯦ ꯏꯅꯤꯡ ꯅ ꯂꯩꯕ
ꯑꯗꯨꯗꯤ ꯐꯩꯅꯦ
ꯍꯒꯌꯥꯝꯂꯥꯏꯒ ꯍꯁꯂ
ꯍꯧꯁꯦ ꯅꯨꯄꯤ ꯉꯥꯛꯇ ꯑꯣꯏꯕꯒꯤ ꯃꯤ ꯇꯔꯥꯃꯔꯤꯒꯨꯝꯕꯗꯤ ꯂꯩ
ꯑꯣ ꯌꯥꯝ ꯅꯨꯡꯉꯥꯏꯔꯝꯒꯅꯤ ꯅꯪꯗꯤ
ꯅꯨꯡꯉꯥꯏ ꯍꯥꯏꯇꯥꯔꯦ ꯍꯣꯁꯇꯦꯜ ꯄꯨꯟꯁꯤ ꯍꯥꯏꯕꯁꯤꯗꯤ
ꯌꯥꯔꯝꯗꯥꯏꯁꯤꯗ
ꯃꯥꯅꯦ ꯃꯥꯅꯦ
ꯁꯎꯗꯛ ꯌꯥ ꯁꯨꯒꯦ ꯅꯪꯗꯦ
ꯐꯖꯅ ꯌꯦꯡꯉꯒ ꯇꯧꯒꯦ ꯇꯧꯕꯗ ꯑꯗꯨꯁꯨ ꯌꯦꯡꯕꯁꯨ ꯐꯪꯉꯣꯏ ꯃꯔꯛꯇꯨꯗ ꯑꯃꯨꯛ ꯑꯩꯈꯣꯏꯒꯤ ꯀꯩꯅꯣ ꯁꯤꯦꯃꯦꯁꯇꯔꯒꯤ ꯑꯃꯨꯛ ꯂꯩꯔꯦꯂꯦ
ꯎꯝ
ꯅꯪ ꯕꯔꯥꯗ ꯅ ꯕꯔꯥ ꯂꯩꯕꯅꯣ ꯃꯤ ꯀꯌꯥ ꯂꯩꯕꯅꯣ
ꯑꯩꯗꯤ ꯏ ꯇꯣꯝꯗꯅꯤꯗ
ꯑꯣ
ꯀꯥ ꯃꯥꯅꯗꯤ ꯏꯃꯥꯟꯕꯤ ꯃꯜ ꯂꯩ
ꯁꯟꯗ ꯂꯩꯕꯅ ꯐꯩꯗ ꯑꯃꯔꯣꯝꯗ ꯍꯥꯏꯔꯗꯤ ꯑ ꯍꯥꯏꯔꯗꯤ ꯃꯍꯗ ꯆꯄ
ꯃꯤ ꯌꯥꯝꯅꯔꯗꯤ ꯅꯪꯅ ꯁꯤ ꯇꯧꯋꯦ ꯇꯧꯗꯦ ꯍꯥꯏꯕꯗꯣ ꯌꯥꯝꯃꯦꯕ
ꯍꯣꯢ ꯕꯨꯗꯤ ꯁꯥ ꯏꯟꯖꯥꯡ ꯂꯩ ꯏꯁꯥ ꯅꯥꯔꯀꯥꯟꯗ ꯑꯗꯨꯗꯤ ꯑꯃꯔꯣꯝꯗꯗꯤ ꯋꯥꯏꯗꯅ ꯑꯩꯁꯨ ꯀꯥꯗ ꯑꯩꯒꯤ ꯑꯩ ꯏꯊꯟꯗꯅꯦ ꯂꯩꯕ
ꯑꯣ
ꯣꯏꯗ ꯃꯤ ꯑꯅꯤ ꯑꯅꯤꯗꯤ ꯄꯤꯕꯅꯦꯕ
ꯎꯝ
ꯑꯩꯁꯦ ꯑꯩ ꯏꯊꯟꯇ ꯂꯩꯕ
ꯌꯥꯝ ꯇꯨꯝꯅꯤꯡꯉꯦꯍꯦ
ꯆꯍꯤ ꯑꯃ ꯅꯨꯃꯤꯠꯁꯤꯗꯤ ꯇꯨꯝꯃꯒ ꯂꯩꯕ ꯅꯨꯡꯉꯥꯏꯕ ꯅꯨꯃꯤꯠ
ꯑ ꯎꯝ ꯁꯥ ꯅꯨꯡꯁꯥ ꯊꯣꯛꯇ꯭ꯔꯁꯨꯀꯣ ꯌꯥꯝ ꯁꯥꯏ
ꯍ ꯌꯥꯝ ꯅꯨꯡꯉꯥꯏꯇꯦꯕ ꯑꯃ ꯑꯃꯔꯣꯝꯗ ꯍꯥꯏꯔꯗꯤ ꯁꯥꯕꯁꯦ
ꯎꯝ ꯈꯥꯥꯡꯕ ꯉꯝꯗꯦꯅꯦ
ꯀꯩꯗꯧꯕꯉꯥꯏ ꯁꯥꯕ ꯁꯥꯕ ꯍꯣꯏ ꯃꯥꯅꯤ ꯃꯥꯅꯤ ꯐꯦꯟ ꯊꯥꯔꯁꯨ ꯊꯦ ꯎꯝ ꯑꯄꯥ ꯐꯥꯎ ꯊꯣꯅ ꯏꯕ ꯆꯥꯟꯠꯇꯇꯩꯗ
ꯎ ꯁ ꯀ꯭ꯌꯥꯁꯨ ꯑꯣꯏꯔꯦ
ꯑꯩꯉꯣꯟꯗꯗꯤ ꯈꯔ ꯍꯟꯗꯧ ꯃꯥꯜꯂꯦ ꯑꯩꯁꯦ
ꯎ
ꯑꯖꯤꯁꯤ ꯀꯣꯟ ꯍꯥꯏꯂ
ꯎ ꯍꯦꯂꯦ
ꯎꯝ
ꯍꯟꯕ ꯈꯛꯄꯅꯤꯅꯦ ꯍꯉ ꯑꯣꯏꯔ ꯎꯒꯅꯤꯗ ꯑꯉꯥꯡꯒꯤ ꯈꯣꯟꯖꯦꯜ ꯃꯥꯟꯕ꯭ꯔꯣ
ꯃꯥꯂꯦ
ꯁꯛꯇꯤ ꯑꯍꯟ ꯃꯥꯟꯕꯅꯦ
ꯍꯧꯖꯤꯛ ꯀꯥꯟꯁꯤꯗꯤ ꯑꯦ ꯑꯃ ꯁꯃꯥꯏꯅ ꯇꯧꯅꯔꯦꯗ ꯁꯥ ꯃꯁꯥꯕꯨꯁꯨ ꯆꯥꯎꯔꯗꯤ
ꯍ
ꯑꯍꯟ ꯃꯥꯟꯕ ꯆꯍꯤ ꯌꯥꯝꯡꯗ꯭ꯔꯁꯨ ꯑꯩꯗꯤ ꯅꯤꯅ ꯑꯩꯗꯤ ꯑꯉꯥꯡꯗꯣ ꯃꯥꯟꯕꯥꯟꯕꯅꯦ
ꯑꯣ ꯇꯨꯝ ꯅꯍꯥ ꯑꯣꯏꯔꯒ ꯂꯩꯅꯤ ꯍꯟ
ꯅꯨꯄꯥ ꯈꯔꯅꯁꯨ ꯑꯍꯟ ꯑꯣꯏꯅꯤꯡꯗꯦ ꯑꯗꯨꯝ ꯑꯉꯥꯡ ꯑꯣꯏꯔꯒ ꯂꯩꯅꯤꯡꯉꯦ ꯍꯥꯏꯔꯛꯄ ꯃꯤ ꯌꯥꯝꯁꯨ ꯃꯌꯥꯝ ꯌꯥꯝꯈ꯭ꯔꯦ ꯑꯩꯅ ꯊꯦꯡꯅꯕꯗ ꯃꯧꯔꯣ ꯂꯩ ꯁꯥꯥꯕꯤꯔꯣ ꯍꯥꯟꯅ ꯍꯪꯂꯪꯂꯛꯀꯅꯤ ꯐꯣꯟ ꯇꯧꯔꯛꯑꯗꯤ ꯍꯅꯨꯕꯤꯅꯦ ꯑꯣ ꯍꯅꯔꯕꯣꯒ ꯍꯥꯏꯕꯗꯨꯣ
ꯎꯝ
ꯍꯥꯏꯖꯣꯏꯅꯦ
ꯖꯖ ꯊꯦꯡꯅꯗ
ꯃꯥꯅꯤ ꯃꯥꯅꯤ ꯆꯔꯁ ꯃꯃꯗꯤ ꯆꯦꯄ꯭ꯔꯣ
ꯁꯛꯇꯦ ꯌꯂ ꯄꯦꯅꯦ ꯒꯥꯔꯤꯗ ꯐꯪꯗꯕꯗꯣ ꯐꯔꯛ ꯇꯥꯔꯦꯕ
ꯑꯥ
ꯐꯤꯔꯣꯟꯜꯁꯨ ꯄꯨꯔꯛꯇꯕ
ꯎꯝ ꯑꯩꯈꯣꯏꯁꯨ ꯆꯠꯄꯗ ꯃꯔꯛ ꯃꯔ ꯐꯅꯦꯛ ꯍꯥꯞꯄꯦ ꯃꯔꯛ ꯃꯔꯛꯇ ꯈꯣꯡꯒ꯭ꯔꯥꯎ ꯑꯃ ꯍꯥꯞꯄꯒ ꯆꯠꯂꯦ
ꯎꯝ
ꯅꯨꯡꯇꯤꯗꯨꯗꯤ ꯐꯅꯦꯛ ꯍꯥꯞꯄꯒ ꯆꯠꯄ ꯉꯝꯃꯣꯏꯗ
ꯑꯣ
ꯅꯇ ꯀ ꯊꯒꯤꯕꯤ
ꯆꯠꯅꯤꯡꯂꯨꯁꯨꯀꯣ ꯒ꯭ꯔꯤ ꯐꯪꯉꯣꯏꯗ ꯑꯩꯈꯣꯏꯗꯤ
ꯑꯣ
ꯒꯥꯔꯤꯁꯦ ꯇꯥꯡꯕ
ꯎꯝ ꯍꯥꯟ ꯏꯃꯥꯟꯅꯕꯤ ꯏꯕꯥꯅꯤꯁꯨ ꯑꯣꯇꯣ ꯔꯤꯖꯥꯕ ꯇꯧꯔꯒ ꯆꯠꯄꯅꯦ
ꯎꯝ ꯌꯥꯍꯧꯁꯨ ꯊꯦꯡꯕ ꯑꯗꯨꯒꯤ
ꯍꯧꯖꯤꯛꯀꯥꯟ ꯅꯨꯄꯤꯁꯤꯡꯁꯦ ꯍꯧ ꯉꯪꯗꯕ ꯅꯨꯄꯤ ꯑꯃꯐꯥꯎ ꯊꯦꯡꯅꯗ꯭ꯦꯔꯤꯕꯣ
ꯑ
ꯑꯩ ꯑꯣꯏꯒꯦꯔꯥ ꯃꯤ ꯑꯣꯏꯒꯦꯔꯥ
ꯉꯟꯅ ꯋꯥꯜꯒ ꯀꯣ
ꯎꯝ
ꯇꯔ ꯌꯦꯅ ꯐꯪꯗꯦ ꯐꯥꯏꯕ ꯍꯥꯏꯗꯗ ꯌꯥꯝ ꯁꯥꯡꯅ ꯆꯥꯂꯦꯕ
ꯎꯝ ꯎꯝ
ꯅꯪꯁꯨ ꯀꯔꯤ ꯀꯔꯤꯅꯣ ꯆꯥꯒꯟꯒꯗꯕ ꯃꯥꯂꯦ
ꯐ꯭ꯔꯤꯌꯥꯕꯕꯥ
ꯑ ꯁꯕꯣ ꯇꯨꯝꯝꯕ ꯏꯟ ꯁꯒꯟꯒꯗꯕꯣ ꯃꯥꯂꯦꯕ
ꯑꯩꯔꯣ
ꯑꯥ
ꯑꯆꯥ ꯄꯣꯠ ꯂꯩꯔꯗꯤ ꯆꯥꯔꯦ ꯂꯩꯇ꯭ꯔꯗꯤ ꯆꯥꯗ꯭ꯔꯦ
ꯆꯥꯅꯤꯉꯥꯏ ꯀꯔꯤꯁꯨ ꯂꯩꯇꯕꯅꯤꯅ ꯃꯪꯒ ꯎꯨꯝꯃꯒ ꯂꯩꯕꯅꯦ ꯍꯧꯖꯤꯛ ꯑꯩ
ꯎꯝ ꯌꯥꯝꯦꯝꯁꯇ ꯀ ꯑꯣꯏꯕ꯭ꯔꯣ ꯅꯣꯏ ꯍꯣꯁꯇꯦꯜꯗ
ꯅꯁ ꯑꯣꯏꯣꯏꯗꯦꯗ ꯑꯩꯈꯣꯏꯗꯤ ꯑꯩꯈꯣꯏ ꯈꯨꯁꯤꯅꯦ ꯑꯃꯔꯣꯝꯗ ꯍꯥꯏꯔꯗꯤ ꯆꯥꯅꯤꯡꯕ ꯃꯇꯝ ꯆꯥꯕ ꯇꯨꯝꯅꯤꯡ ꯃꯇꯝ ꯇꯨꯡꯕ ꯍꯧꯒꯠꯅꯤꯡꯕ ꯃꯇꯝ ꯍꯧꯒꯠꯄ
ꯌꯥꯝ ꯀꯩꯅꯣ ꯑꯣꯖꯥꯅ ꯌꯦꯡꯕꯤꯕ ꯍꯥꯏꯁꯦ ꯑꯣꯖꯥꯈꯣꯏꯁꯨ ꯑꯈꯣꯏꯒꯤ ꯍꯣꯁꯇꯦꯜ ꯃꯅꯨꯡꯗ ꯂꯩꯇꯦꯕ
ꯑꯣ
ꯀꯣꯇꯔ ꯑꯣꯏꯅꯗꯤ ꯂꯩꯌꯦꯀꯣ ꯑꯈꯣꯏ ꯃꯅꯥꯛꯇ ꯑꯗꯨꯝ ꯑꯇꯩ ꯌꯦꯡꯕꯅꯤꯗ
ꯅ ꯑꯩꯅ ꯑꯗꯨꯝ ꯊꯧꯝꯒ ꯆꯥꯕ꯭ꯔꯥ
ꯎꯝ ꯏꯁꯥ ꯏꯁꯥꯅ ꯊꯣꯡꯖꯩꯌꯦ
ꯌꯥꯝ ꯌꯥꯝꯅ ꯐꯥꯏꯅꯦ
ꯎꯝ ꯒꯣꯔꯃꯦꯟꯒꯤ ꯑꯣꯏꯕꯒꯤꯀꯣ
ꯑꯣ
ꯑꯩꯈꯣꯏꯁꯦ ꯎ ꯑꯩꯈꯣꯏꯒꯤ ꯑꯩꯈꯣꯏꯅ ꯇꯝꯕ ꯃꯐꯝ ꯃꯅꯨꯡꯗ ꯂꯩꯕꯗꯣ
ꯑꯣꯝ
ꯑꯗꯨꯒꯤ ꯃꯔꯣꯝꯗꯗꯤ ꯅꯨꯡꯉꯥꯏꯔꯦ ꯍꯀꯥꯝ ꯌꯥꯝ ꯆꯜꯂꯦꯗ ꯌꯥꯝ ꯇꯨꯝꯅꯤꯡꯕ ꯃꯥꯜꯂꯦꯗ
ꯇꯨꯝꯅꯤꯡꯉꯦ ꯀꯩꯅꯣ ꯈꯪꯗꯦ
ꯅꯗꯦ ꯇ ꯃꯗꯤ
ꯇꯨꯝꯒꯔꯦꯗ ꯍꯣꯔꯦꯟ ꯇꯨꯝꯕ ꯌꯥꯔꯣꯏꯗ
ꯃꯥꯅꯤ ꯃꯥꯅꯦ ꯍꯣꯏ ꯀꯣꯏꯁꯨ ꯕꯣ ꯌꯦꯡꯕꯅꯤꯅꯣ ꯉꯁꯤꯁꯨ ꯑꯃꯨꯛ ꯌꯦꯡꯗꯣꯏꯅꯤ